ꯆꯥꯛ ꯊꯣꯡꯒꯦ ꯇꯧꯋꯦ꯫
ꯉꯜꯂꯤꯀꯣ
ꯍꯣꯏ ꯅꯪꯗꯤ
ꯑꯩꯗꯤ ꯊꯕꯛ ꯍꯜꯂꯛꯄ ꯉꯥꯏꯔꯤꯌꯦ ꯑꯗꯣ ꯎꯝ ꯌꯥꯝ ꯋꯥꯕꯒꯤ ꯍꯤꯄ ꯔꯒ ꯂꯩꯕꯅꯦ
ꯑꯗꯣ ꯅꯣꯛꯄ ꯌꯥꯗꯕ꯭ꯔꯥ?
ꯀꯩꯁꯨ ꯀꯥꯏꯗꯦꯍꯦ ꯊꯣꯛꯅꯤꯡ ꯅꯣꯛꯑꯣ
ꯑ
ꯍꯨꯝ ꯉꯥꯎꯕꯤꯒꯨꯝꯅ ꯅꯣꯛꯔꯒ ꯂꯩꯔꯣ ꯅꯊꯟꯛꯇ꯫
ꯍ ꯍ ꯍ ꯍꯦꯜꯁ
ꯀꯩ ꯃꯊꯦꯜ ꯊꯣꯡꯗꯣꯏꯅꯣ?
ꯈꯪꯗꯦ ꯍꯤꯟꯖꯥꯡ ꯂꯩꯇꯦ꯫
ꯏꯁ ꯂꯩꯔꯝꯒꯅꯤꯗ ꯅꯣꯏ ꯀꯩꯅꯣ ꯕꯖꯥꯔ ꯂꯥꯛꯑꯦꯅ꯫
ꯎꯁꯣꯏ ꯑꯃꯈꯛ ꯂꯩꯌꯦ ꯑꯗꯨꯒ ꯎꯁꯣꯏ ꯂꯩꯌꯦ ꯑꯂꯨ ꯂꯩꯌꯦ ꯇꯣꯛꯄ ꯂꯩꯇꯦ ꯕꯖꯥꯔꯁꯨ ꯆꯠꯅꯤꯡꯉꯥꯏ ꯇꯜꯂꯦ꯫
ꯎꯁꯣꯏꯗꯣ ꯎꯁꯣꯏꯒ ꯀꯩꯅꯣ ꯑꯂꯨꯗꯣ ꯏꯔꯣꯟꯕ ꯇꯧꯔꯒ ꯆꯥꯔꯣꯅꯦ꯫
ꯍꯣꯏ ꯑꯗꯨ ꯇꯧꯒꯅꯤ꯫ ꯑꯗꯣ ꯍꯧꯖꯤꯛꯁꯦ ꯑꯩꯁꯦ ꯊꯕꯛ ꯌꯥꯝ ꯂꯩ꯫ ꯀꯣꯟ ꯐꯦꯡꯅꯤꯡꯉꯥꯏꯁꯨ ꯂꯩꯌꯦ ꯆꯥꯛ ꯊꯣꯡꯅꯤꯡꯉꯥꯏ ꯂꯩꯌꯦ ꯏꯁꯤꯡ ꯁꯣꯛꯅꯤꯡꯉꯥꯏꯁꯨ ꯂꯩꯌꯦ꯫
ꯑꯩꯁꯨ ꯌꯥꯝ ꯂꯩꯌꯦ ꯑꯁ ꯏꯁꯤꯡ ꯃꯣꯠꯄꯗꯣ ꯂꯧꯅꯤ ꯉꯥꯏ ꯂꯩꯌꯦ ꯑꯗꯨꯒ ꯆꯥꯛꯁꯨ ꯊꯣꯡꯅꯤꯡꯉꯥꯏ ꯂꯩꯌꯦ ꯑꯗꯨꯕꯨ ꯑꯁ ꯋꯥꯕꯒꯤ ꯍꯤꯄꯂꯒ ꯂꯩꯕꯅꯦ꯫ ꯀꯩ ꯅꯪꯗꯤ ꯀꯩꯀꯩ ꯊꯕꯛ ꯇꯧꯔꯤꯅꯣ ꯍꯟꯗꯛꯁꯦ?
ꯎꯝ ꯀꯥꯡꯈꯟꯗꯣ ꯑꯗꯨꯝ ꯇꯨꯋꯦ꯫
ꯑꯣ ꯅꯪ ꯃꯔꯨꯞ ꯌꯥꯎꯕ꯭ꯔꯥ ꯑꯗꯨꯒꯤ ꯀꯥꯡꯈꯟ ꯃꯔꯨꯞ
ꯑꯧ ꯇꯧ ꯇꯧꯋꯦ
ꯅꯍꯥꯟꯀꯨꯝꯅ
ꯍꯣꯏ
ꯑꯣꯗꯔꯗꯤ ꯌꯥꯝ ꯂꯥꯛꯄ꯭ꯔꯥ ꯗꯣ?
ꯑꯣꯗꯔꯗꯤ ꯗꯨꯝ ꯂꯥꯛꯑꯦ ꯍꯣꯏ꯫
ꯑꯗꯨ ꯊꯥ ꯑꯃꯗ ꯀꯩ ꯍꯥꯏ ꯅꯪꯒꯤ ꯃꯔꯨꯞꯇꯣ ꯅꯪꯁꯦ ꯀꯥꯡꯈꯟ ꯇꯨꯕꯗ ꯃꯔꯨꯞꯁꯦ ꯀꯌꯥ ꯀꯌꯥ ꯍꯥꯏꯕꯗꯤ ꯃꯤ ꯑꯝ ꯃꯅꯥ
ꯃꯤ ꯑꯃꯅ ꯆꯥꯝꯃꯔꯤꯒꯤ ꯂꯩꯌꯦ ꯑꯗꯨꯒ ꯆꯍꯨꯝꯒꯤ ꯂꯩꯌꯦ ꯆꯅꯤꯒ ꯌꯥꯡꯈꯩꯒꯤ ꯂꯩꯌꯦ꯫
ꯑꯗꯨꯗꯤ ꯅꯪ ꯃꯔꯨꯞ ꯀꯌꯥ ꯑꯣꯏꯔꯦ ꯑꯣꯗꯔ ꯂꯧꯕꯗꯣ?
ꯍꯧꯖꯤꯛꯗꯤꯀꯣ ꯑꯅꯤꯈꯛꯅꯦ꯫
ꯑꯗꯨ ꯊꯥ ꯑꯃꯗ ꯀꯌꯥ ꯀꯌꯥꯗꯤ ꯇꯨꯕ ꯉꯝꯕ꯭ꯔꯁꯦ ꯀꯥꯡꯈꯟꯁꯦ?
ꯊꯥ ꯑꯃꯗ ꯑꯍꯨꯝ ꯊꯕꯛ ꯑꯇꯣꯞꯄ ꯂꯩꯇ꯭ꯔꯗꯤꯀꯣ ꯃꯔꯤꯒꯨꯝꯕ ꯑꯗꯨꯝ ꯇꯧꯋꯦꯕ
ꯑꯗꯨꯗꯤ ꯑꯁ ꯇꯣꯂꯣꯞ ꯐꯖꯅ ꯆꯥꯕꯒ ꯃꯥꯟꯅꯔꯦ ꯃꯥꯟꯅꯔꯦꯅꯦ ꯅꯪꯗꯤ ꯌꯨꯝꯗ ꯑꯗꯨꯝ ꯂꯩꯔꯒ
ꯅꯠꯇꯦ ꯅꯠꯇꯦ ꯀꯥꯡꯈꯟ ꯐꯤ ꯂꯧꯕꯗꯣ ꯄꯩꯁꯥ ꯌꯥꯝ ꯆꯪꯕꯅꯦ ꯀꯥꯡꯈꯟꯁꯨ ꯂꯧꯕ ꯑꯗꯨꯒ ꯔꯕꯔꯁꯨ ꯑꯃꯨꯛ ꯂꯧꯕ
ꯑꯗꯨꯅꯦ ꯑꯗꯨꯗꯤ ꯑꯣꯏꯔꯝꯒꯅꯤ ꯍꯣꯏ ꯄꯩꯁꯥ ꯑꯗꯨꯝ ꯄꯤ ꯑꯗꯨ ꯄ꯭ꯔꯣꯐꯤꯠꯇꯤ ꯀꯃꯥꯏꯅ ꯇꯧꯒꯦ ꯄ꯭ꯔꯣꯐꯤꯠꯁꯦ ꯍꯥꯏꯕꯗꯤ
ꯄ꯭ꯔꯣꯐꯤꯠꯇꯤ ꯂꯩꯌꯦ ꯈꯔ ꯈꯔ ꯑꯣ ꯆꯥꯃꯉꯥ ꯇꯔꯨꯛ ꯆꯥꯇ꯭ꯔꯦꯠ ꯀꯨꯝꯕꯀꯣ ꯑꯗꯨꯝ ꯂꯩꯕꯅꯦ ꯑꯥꯎ
ꯐꯩ ꯑꯗꯨꯁꯨ ꯑꯗꯨꯕꯨ ꯀꯩꯅꯣ ꯀꯣꯟꯗ ꯇꯨ ꯑꯥ ꯍꯥꯏꯕꯗꯤ ꯇꯨꯕ ꯀꯥꯟꯗ ꯐꯝꯔꯒ ꯑꯗꯨꯝ ꯀꯩ ꯍꯥꯏꯁꯤꯔꯥ ꯑꯗꯨꯃꯥꯏꯅ ꯐꯝꯔꯒ ꯂꯩꯕꯗ ꯋꯥꯗꯤ ꯋꯥꯔꯝꯒꯅꯤ
ꯈ꯭ꯋꯥꯡ ꯅꯥꯕꯅꯦ ꯂꯣꯏ ꯅꯥꯕꯅꯦ ꯀꯣꯛ ꯁꯨ ꯆꯤꯛꯑꯦ ꯃꯤꯠꯁꯨ ꯅꯥꯏꯌꯦ
ꯑꯗꯨꯗꯤꯕ ꯇꯦꯂꯔ ꯄꯥꯏꯕꯁꯤꯡꯁꯦ ꯑꯗꯨꯃꯥꯏꯅ ꯇꯧꯋꯦ ꯍꯥꯏꯅ ꯍꯥꯏꯔꯛꯑꯦꯕ
ꯎꯝ
ꯑꯗꯨꯒꯤ ꯋꯥꯗꯤ ꯋꯥꯔꯝꯒꯅꯦ ꯑꯗꯨꯕꯨ ꯑꯣꯏꯔꯁꯨ ꯑꯗꯨꯝ ꯌꯨꯝꯗ ꯂꯩꯕꯅꯤꯅ ꯅꯪꯒꯤ ꯑꯣꯏꯅ ꯇꯧꯕꯅꯤꯅ ꯅꯪꯅ ꯀꯩ ꯍꯥꯏꯁꯤꯔꯥ ꯎꯝ ꯂꯦꯞꯈꯠꯄ ꯃꯇꯝꯗ ꯂꯦꯞꯈꯠꯄ ꯌꯥꯏ ꯑꯗꯨꯒ ꯅꯪꯅ ꯀꯩ ꯑꯗꯨꯝ ꯇꯧꯅꯤꯡꯕ ꯑꯇꯩ ꯇꯧꯕ ꯌꯥꯏꯕ
ꯎꯝ
ꯃꯤ ꯃꯈꯥꯗ ꯂꯩꯇꯕꯅꯤꯅꯀꯣ ꯑꯃꯔꯣꯝꯗ ꯍꯥꯏꯔꯗꯤ ꯌꯥꯝ ꯐꯩꯌꯦꯕ
ꯑꯗꯨꯅꯦ ꯅꯪ ꯊꯕꯛ ꯇꯧꯕꯗꯣ
ꯍꯣꯏ
ꯀꯩ ꯊꯕꯛꯅꯣ
ꯑꯩꯗꯣ ꯊꯕꯛ ꯇꯣ ꯑꯦ ꯅꯍꯥꯟ ꯇꯧꯕ ꯊꯕꯛꯇꯣ ꯇꯣꯛꯑꯒ ꯍꯟꯗꯛꯁꯦ ꯊꯕꯛ ꯑꯃꯨꯛ ꯊꯤꯔꯒ ꯉꯁꯤ ꯈꯛꯇ ꯆꯠꯄ ꯑꯗꯨ ꯉꯁꯤ ꯈꯛꯇ ꯆꯠꯄꯅꯤꯅ ꯂꯥꯛꯄ ꯀꯥꯟꯗ ꯉꯁꯤ ꯈꯛꯇ ꯍꯧꯕꯅꯤꯅ ꯀꯣꯛꯁꯦ ꯉꯥꯎꯋꯦꯕ ꯃꯣꯏꯅ ꯊ ꯃꯣꯏꯒꯤ ꯊꯕꯛꯇꯣ ꯀꯝꯄ꯭ꯌꯨꯇꯔꯒꯤ ꯍꯣꯏ ꯀꯝꯄ꯭ꯌꯨꯇꯔꯗ ꯐꯝꯔꯒ ꯑꯗꯨꯝ ꯎꯝ ꯑꯣꯗꯔꯗꯣ ꯗꯇꯥ ꯑꯦꯟꯇ꯭ꯔꯤ ꯇꯧꯔꯒ ꯀꯩꯀꯩꯅꯣ ꯇꯧꯕꯅꯦꯕ ꯑꯗꯨꯒꯤ ꯑꯩꯗꯤ ꯉꯁꯤ ꯈꯛ ꯂꯥꯛꯄꯅꯤꯅ ꯈꯪꯗꯦꯅ ꯑꯗꯨꯒꯤ ꯑꯦꯛꯁꯄꯤꯔꯤꯌꯦꯟꯁ ꯌꯥꯎꯗꯕꯅꯤꯅ ꯑꯁ ꯀꯣꯛ ꯉꯥꯎꯋꯤꯍꯦ
ꯑꯗꯣ ꯅꯪꯒꯤꯗꯤ ꯊꯕꯛ ꯌꯥꯝꯕ ꯃꯥꯜꯂꯦ
ꯊꯕꯛ ꯌꯥꯝꯃꯤ ꯍꯣꯏ ꯑꯗꯨꯝ ꯑꯩꯗꯣ ꯂꯦꯞꯈꯠꯄ ꯃꯠ ꯇꯝ ꯁ ꯂꯩꯇꯦꯕ ꯋꯥꯁꯔꯨꯨꯝ ꯑꯃꯔꯛ ꯈꯛꯇ ꯆꯠꯔꯦ ꯋꯥꯕꯗꯤ ꯋꯥꯏ ꯉꯁꯤ ꯈꯛꯇ ꯆꯠꯂꯒ ꯇꯧꯕꯗꯣ ꯇꯧꯍꯟꯕꯗꯣ ꯏꯁ ꯑꯗꯨꯅꯦ ꯑꯩꯁꯨ ꯇꯟꯕꯅꯥ
ꯑꯩꯁꯨꯀꯣ ꯅꯍꯥꯟ ꯅꯍꯥꯟ ꯅꯍꯥꯟ ꯇꯨ ꯊꯥꯎꯖꯟ ꯀꯌꯥꯗꯔꯥ ꯀꯥꯎꯈ꯭ꯔꯦ ꯔꯦꯁꯇꯨꯔꯦꯟꯗ ꯄꯥꯔꯠ ꯇꯥꯏꯝꯗꯣ ꯇꯧꯁꯦ ꯍꯥꯏꯅ ꯇꯧꯔꯒ ꯀꯣ ꯎ ꯊꯥ ꯑꯃ ꯂꯣꯏꯕ ꯉꯥꯏꯕꯁꯦ ꯌꯥꯝ ꯋꯥꯕꯅꯦ ꯊꯥ ꯑꯃ ꯍꯦꯛ ꯂꯣꯏꯔꯒ ꯊꯕꯛꯛꯇꯣ ꯇꯣꯛꯈ꯭ꯔꯕꯅꯦ
ꯇꯣꯂꯣꯞ ꯗꯤ ꯂꯧꯍꯧꯕ꯭ꯔꯥ ꯑꯗꯣ
ꯂꯧꯋꯦ ꯍꯦꯛ ꯂꯧꯔ ꯇꯣꯂꯣꯞ ꯍꯦꯛ ꯂꯧꯕ ꯅꯨꯃꯤꯠꯇ ꯑꯗꯨꯝ ꯇꯣꯛꯈ꯭ꯔꯦ
ꯑꯣ ꯑꯩꯁꯨ ꯁꯨꯃꯥꯏꯅ ꯇꯧꯁꯤꯔꯥ ꯈꯪꯗꯦ
ꯑꯣ ꯑꯣ
ꯉꯁꯤꯀꯥ ꯍꯧꯔꯒ ꯉꯁꯤꯀꯥ ꯇꯧꯔꯗꯤ ꯅꯨꯡꯉꯥꯏꯇꯦꯅ ꯊꯥ ꯑꯃꯒꯒꯨꯝꯕ ꯇꯧꯔꯒ
ꯑꯣ
ꯇꯣꯛꯈꯔ꯭ ꯁꯤꯔ ꯈꯟꯗꯦꯗ ꯋꯥꯏꯕ ꯈꯪꯗꯦ ꯍꯥꯏꯕꯗꯤ ꯗꯨꯝ ꯎꯝ ꯅꯨꯡꯇꯤꯒꯤ ꯆꯠꯂꯒ ꯑꯗꯨꯃꯥꯏꯅ ꯄꯥꯏꯔꯗꯤ ꯍꯥꯏꯗꯤ ꯍꯩꯗꯤ ꯍꯥꯏꯔꯛ ꯀꯅꯤꯕ ꯑꯗꯨ ꯑꯣꯏꯔꯁꯨ ꯑꯁ ꯈꯪꯗꯦꯅꯦ ꯀꯃꯥꯏꯟ ꯇꯧꯗꯣꯏꯅꯣ
ꯒꯤ ꯃꯥꯜꯂꯦꯀꯣ ꯅꯪꯒꯤꯗꯣ
ꯍꯣꯏ ꯀꯝꯄ꯭ꯌꯨꯇꯔ ꯇ ꯐꯝꯔꯒ ꯃꯅꯥꯛꯇ ꯐꯝꯔꯒ ꯑꯣꯗꯔꯁꯤꯡ ꯍꯥꯏꯕꯗꯤ ꯑꯣꯗꯔꯁꯤꯡꯁꯦ ꯄꯣꯠꯆꯩ ꯑꯣꯔꯗꯔ ꯇꯧꯔꯛꯄꯗꯣ ꯑ ꯑꯗꯨ ꯇꯧꯔꯕꯁ ꯁꯤꯡ ꯂꯣꯏꯅ ꯗꯤꯇꯦꯜꯁ ꯂꯣꯏꯅ ꯆꯪꯗꯣꯏꯅꯦꯕ ꯑꯦꯗ꯭ꯔꯦꯁꯀ ꯀꯩ ꯀꯩꯅꯣ ꯃꯣꯏꯅ ꯇꯥꯏꯃꯤꯡꯒꯨꯝꯕ ꯀꯩ ꯀꯩ ꯅꯝꯕꯔ ꯍꯥꯞꯄꯁꯤꯡꯗꯣ
ꯎꯝ ꯑꯣ ꯑꯣ
ꯍꯩꯗꯤ ꯍꯩ ꯍ ꯍꯣꯏꯠ ꯑꯩꯒꯤꯁꯨ ꯑꯦꯛꯁꯄꯤꯔꯦꯟꯁꯇꯤ ꯌꯥꯎꯅꯤ ꯑꯗꯨ ꯑꯣꯏꯔꯁꯨ ꯈꯪꯗꯦ
ꯀꯌꯥꯃꯨꯛꯗꯤ ꯁꯥꯕꯤꯕ꯭ꯔꯥ
ꯑꯁ ꯌꯥꯝꯗꯦ ꯑꯩꯗꯤ ꯑꯦꯛꯁꯄꯤꯔꯤꯌꯦꯟꯁ ꯂꯩꯇꯕꯅꯤꯅ ꯃꯣꯏꯁꯦ ꯄ꯭ꯔꯣꯕꯤ ꯇꯦꯟ ꯑꯋꯥꯔ ꯑꯥ ꯄꯦꯔꯦꯠ ꯂꯩꯌꯦꯕ ꯑꯗꯨ ꯌꯥꯝꯗꯦ ꯌꯥꯝꯗꯦ
ꯌꯥꯝꯗ꯭ꯔꯁꯨ
ꯇꯨꯝ ꯑꯦꯛꯁꯄꯤꯔꯦꯟꯁꯀꯤꯅꯤꯗ ꯑꯦꯛꯁꯄꯤꯔꯦꯟꯁ ꯇꯥꯟꯕꯅꯤꯗ
ꯎꯝ
ꯅꯣꯏ
ꯎꯈꯨꯟꯗꯗꯤ ꯀꯩ ꯅꯨꯡꯉꯥꯏꯔꯤꯕ꯭ꯔꯣ ꯀꯃꯥꯏ ꯇꯧꯋꯦ ꯑꯁ ꯁꯥꯗꯤ ꯁꯥꯥꯔꯝꯒꯅꯦ
ꯑ ꯁꯥꯏꯌꯦ
ꯇꯦꯝꯄꯔꯦꯆꯔ ꯀꯌꯥꯃꯨꯛ ꯋꯥꯡꯕꯔ꯭ ꯍꯟꯗꯛꯁꯦ
ꯈꯪꯗꯦ ꯑꯩꯒꯤ ꯐꯣꯟꯗꯣ ꯇꯦꯝꯄꯔꯦꯆꯔ ꯌꯦꯡꯕ ꯌꯥꯗꯦ ꯁꯦꯠꯇꯤꯡꯁꯨ ꯇꯧꯕ ꯍꯩꯇꯦ ꯇꯦꯝꯄꯦꯔꯦꯆꯔ ꯌꯦꯡꯕ ꯆꯪꯉꯒ ꯋꯥꯟ ꯊꯥꯎꯖꯟ ꯍꯦꯜꯂꯒ ꯂꯩꯔꯝꯃꯦ
ꯇꯣꯁ ꯑꯗꯨꯗꯤ ꯃꯥꯔꯁ ꯇꯥ ꯃꯥꯔꯁ ꯇꯒꯥ ꯑꯁꯦ ꯀꯩꯅꯣ ꯃꯥꯔꯀꯨꯔꯤꯗ ꯂꯩꯕꯒ ꯆꯞ ꯃꯥꯟꯅꯔꯦ ꯅꯪꯒꯤ ꯐꯣꯟꯗꯣ
ꯁꯦꯝꯕꯁꯨ ꯍꯩꯇꯕꯩꯅꯦ
ꯑꯥꯏꯐꯣꯟ ꯄꯥꯏꯕꯒꯤꯔꯣ
ꯍꯦꯁ ꯑꯥꯏ ꯐꯣꯟ ꯅꯠꯇꯦ ꯃꯤꯒꯤ ꯁꯦꯀꯦꯟ ꯍꯦꯟ ꯐꯣꯟ ꯄꯥꯏꯕ
ꯅꯪꯒꯤ ꯐꯣꯟꯗꯤ ꯀꯩꯗꯧꯔꯦ ꯍꯥꯏꯕ
ꯑꯩꯒꯤ ꯐꯣꯟꯗꯣ ꯘꯔꯤꯅ ꯇꯛꯈ꯭ꯔꯦ
ꯑꯁ ꯁꯤꯔꯦꯅꯦ ꯑꯗꯨ ꯑꯣꯏꯔꯁꯨ ꯃꯤ ꯃꯤ ꯑꯇꯣꯞꯄꯒꯤ ꯁꯦꯀꯦꯟ ꯍꯦꯟ ꯄꯥꯏꯕꯁꯨ ꯐꯩꯅꯦ ꯅꯪꯒꯤ ꯄꯩꯁꯥ ꯇꯤꯡꯗ꯭ꯔꯦꯅꯦ ꯑꯗꯣ
ꯀꯩꯅꯣꯅꯦ ꯑꯩꯒꯤ ꯕꯣꯏꯐ꯭ꯔꯦꯟꯒꯤꯅꯦ
ꯑꯦ ꯑꯗꯨꯗꯤ ꯅꯪꯒꯤ ꯕꯣꯏ ꯐ꯭ꯔꯦꯟꯁꯦ ꯀꯩꯅꯣ ꯇꯧꯔꯦꯅꯦ ꯑꯥꯏꯐꯣꯟꯒꯨꯝꯕ
ꯅꯠꯇꯦ ꯅꯠꯇꯦ ꯃꯥꯅ ꯑꯃꯨꯛ ꯃꯄꯥꯒꯤ ꯐꯣꯟ ꯄꯥꯏꯕ ꯑꯩꯅ ꯃꯥꯒꯤ ꯐꯣꯟ ꯄꯥꯏꯕ
ꯃꯄꯥꯥꯅ ꯀꯅꯥꯒꯤ ꯐꯣꯏ ꯑꯃꯨꯛ ꯄꯥꯏꯕ
ꯃꯄꯥꯗꯣ ꯐꯣꯟ ꯑꯅꯧꯕ ꯂꯧꯋꯦ ꯍꯥꯏꯌꯦ
ꯑꯣ ꯌꯥꯝ ꯐꯩꯅꯦ
ꯍꯣꯏ
ꯑꯦ ꯄꯩꯁꯥ ꯇꯤꯡꯗ꯭ꯔꯦꯅꯦ ꯐꯣꯟ ꯂꯧꯅꯤꯡꯉꯥꯏ
ꯑꯥ ꯇꯤꯟꯗ꯭ꯔꯦ ꯁꯦꯕꯤꯡ
ꯐꯣꯟ ꯑꯅꯧ ꯑꯅꯧꯕꯗꯤ ꯄꯥꯏꯅꯤꯡꯉꯦ ꯄꯩꯁꯥ ꯂꯩꯇꯕꯒꯤꯅꯦ
ꯑꯗꯨꯅꯦ
ꯋꯥꯕꯨ ꯋꯥꯏꯍꯦ
ꯄꯩꯁꯥ ꯇꯥꯜꯂꯒ ꯍꯦꯟꯅ ꯀꯩꯅꯣ ꯄꯩꯁꯥꯗꯣ ꯆꯠꯄꯗꯣ ꯍꯣꯏ ꯍꯦꯟꯅ ꯆꯠꯄꯗꯣ ꯂꯥꯛꯄꯗꯤ ꯈꯖꯤꯛꯇ ꯂꯥꯛꯄ ꯆꯠꯄꯅ
ꯇꯥꯜꯂꯒ ꯆꯠꯄꯅ ꯍꯦꯟꯅ ꯆꯠꯄ ꯑꯦꯛꯁꯄꯦꯟꯁꯤꯞ ꯆꯔꯅ ꯌꯥꯝꯕ ꯌꯥꯝꯃꯦꯕ
ꯍꯣꯏ ꯑꯗꯨꯅꯦ
ꯑꯗꯨꯒꯤ ꯕꯀꯤ ꯈꯛꯇ ꯂꯩꯔꯦ ꯑꯩꯒꯤ
ꯑꯩꯁꯨꯅꯤ
ꯅꯣꯏꯗꯤ ꯂꯩꯔꯝꯃꯣꯏꯗ
ꯎꯝ ꯍꯦ ꯈꯪꯗꯕꯒꯤꯅꯦ ꯏꯃꯥꯟꯅꯕꯤꯒꯤ ꯄꯩꯁꯥ ꯌꯥꯝ ꯄꯤꯅꯤꯡꯉꯥꯏ ꯂꯩꯑꯦ ꯃꯥꯁꯨ ꯍꯪꯂꯛꯇꯦ ꯑꯩꯗꯣ ꯂꯩꯇꯦ ꯑꯩꯗꯣ ꯂꯩꯇꯦ ꯍꯥꯏꯕꯒꯤ ꯈꯪꯕꯒꯤꯀꯣ
ꯌꯥꯝ ꯐꯩꯅꯦ ꯅꯪꯒꯤ ꯅꯃꯥꯟꯅꯕꯤꯁꯦ ꯑꯩꯁꯨ ꯑꯗꯨꯃꯥꯏꯅ ꯂꯩꯅꯤꯡꯉꯤꯗ ꯏꯃꯥꯟꯅꯕꯤꯁꯤ
ꯌꯥꯝ ꯅꯨꯡꯁꯤꯕꯅꯦ ꯏꯃꯥꯟꯅꯕꯤꯗ
ꯏꯅꯥꯛ ꯌꯥꯝ ꯈꯨꯟꯕꯒꯤ ꯑꯁ ꯄꯩꯁꯥ ꯀꯩꯅꯣ ꯅꯪ ꯂꯧꯕꯗꯣ ꯅꯤꯗꯕ ꯃꯥꯜꯂꯦ
ꯍꯥ ꯍꯥ ꯑꯣꯏꯔꯝꯒꯅꯤ ꯍꯦꯁ ꯈꯪꯗꯦ
ꯑꯗꯣ ꯍꯥꯏꯔꯒ ꯅꯣꯏ ꯁ꯭ꯀꯨꯜ ꯅꯣꯏ ꯂꯩꯀꯥꯏꯗ ꯁ꯭ꯀꯨꯜ ꯂꯩꯕꯗꯣ ꯐꯖꯅꯗꯤ ꯔꯟ ꯇꯧꯔꯒ ꯂꯩꯕ꯭ꯔꯣ
ꯇꯧꯋꯦ ꯑꯁ ꯁꯇꯔꯗꯦ ꯅꯨꯃꯤꯠ ꯈꯨꯗꯤꯡꯒꯤ ꯍꯣꯂꯤꯗꯦ ꯄꯤꯕꯅꯦ ꯁꯕꯥꯠꯀꯤ ꯁ꯭ꯀꯨꯜꯒ ꯆꯞ ꯃꯥꯟꯅꯕꯅꯦ
ꯑꯗꯨ ꯇꯧꯕꯅꯦ ꯑꯗꯣ ꯑꯣꯖꯥꯗꯤ ꯌꯥꯝꯕ꯭ꯔꯥ
ꯑꯣꯖꯥꯗꯣ ꯌꯥꯝꯗꯦ ꯑꯟꯖꯂꯤꯗꯣ ꯑꯟꯖꯂꯤꯗ ꯀ꯭ꯂꯥꯁ ꯇꯤꯆꯔ ꯇꯤꯆꯔ ꯑꯣꯏꯕꯅꯤ ꯅꯔꯁꯔꯤꯒꯤ
ꯑꯣ ꯇꯧ ꯑꯥ ꯇꯧꯕꯅꯤ ꯃꯁꯨꯨ ꯍꯣꯏ
ꯎꯝ
ꯍꯖ ꯀꯩꯅꯣꯠ
ꯂꯩꯕ ꯁ꯭ꯀꯨꯜꯗꯨꯗꯤ
ꯑꯩꯗ ꯂꯩꯇꯔꯦ
ꯑꯗꯣ ꯃꯣꯏ ꯁ꯭ꯀꯨꯜꯗꯣ ꯍꯧꯖꯤꯛ ꯍꯧꯖꯤꯛ ꯑꯗꯨꯝ ꯇꯧꯕ꯭ꯔꯥ
ꯍꯣꯏ ꯃꯣꯏ ꯁ꯭ꯀꯨꯜꯒ ꯁꯤ ꯅꯣꯏꯒꯤ ꯂꯩꯀꯥꯏꯒꯤ ꯁ꯭ꯀꯨꯜꯗꯣ ꯕ꯭ꯔꯥꯟꯁ ꯑꯃꯈꯛꯇꯅꯦꯕ ꯄꯥꯎꯗꯣ ꯆꯞ ꯃꯥꯟꯅꯕꯅꯦ
ꯑꯣ ꯅꯃꯥꯟꯅꯕꯤ ꯇꯧꯕꯗꯣ
ꯏꯃꯅꯕꯤ ꯇꯧꯕꯗꯨ ꯀꯅꯥꯥꯏꯅ
ꯅꯃꯥꯟꯅꯕꯤ ꯅ ꯀꯩꯅꯣ ꯇꯧꯋꯤ ꯍꯥꯏꯕ ꯅꯠꯇ꯭ꯔꯣ ꯁ꯭ꯀꯨꯜꯗꯣ ꯔꯟ ꯇꯧꯋꯤ ꯍꯥꯏꯕ ꯅꯠꯇ꯭ꯔꯣ
ꯑꯣ ꯅꯪ ꯑꯗꯨ ꯁ꯭ꯀꯨꯜꯗ ꯑꯩ ꯈꯪꯗꯦ ꯑꯗꯨ ꯁ꯭ꯀꯨꯜꯗ ꯔꯟ ꯇꯧꯔꯝꯒꯅꯤ ꯍꯣ ꯑꯥꯏꯗꯤꯌꯥ ꯂꯩꯇ꯭ꯔꯦ ꯑꯗꯨꯗꯤ ꯑꯩ ꯈꯪꯗ꯭ꯔꯦ ꯍꯪꯕꯤꯗ꯭ꯔꯦ
ꯑꯣ ꯑꯣ
ꯅꯪꯅ ꯍꯥꯏꯁꯦ ꯑꯉꯥꯡꯁꯤꯡꯉꯗꯨꯅꯦꯕ
ꯑꯣ ꯑꯣ ꯑꯣ ꯍꯣꯏ ꯑꯗꯨꯅꯦ ꯑꯁ ꯑꯩ ꯍꯧꯖꯤꯛ ꯀꯩꯅꯣ ꯆꯠꯈ꯭ꯔꯦ
ꯄꯥꯟꯈ꯭ꯔꯦ ꯑꯗꯣ ꯏꯃꯥꯟꯅꯕꯤ ꯑꯅꯣꯏꯕꯗꯤ
ꯑꯣ
ꯃꯥ ꯄꯥꯛ ꯂꯥꯛꯗꯕ ꯃꯥꯂꯦ ꯃꯤ ꯑ ꯇꯥꯏꯅ ꯄꯥꯏꯕ꯭ꯔꯥ ꯈꯪꯗꯦ ꯑꯩꯗꯤ ꯍꯥꯡꯕꯤꯗ꯭ꯔꯦ
ꯑ ꯃꯣꯏꯒꯤ ꯁ꯭ꯀꯨꯜ ꯌꯨꯅꯤꯐꯣꯔꯝꯁꯨ ꯑꯃꯐꯥꯎ ꯎꯗ꯭ꯔꯦ ꯍꯧꯖꯤꯛꯀꯥꯟꯗꯤ ꯑꯩꯅ ꯈꯟꯕꯗꯤ ꯇꯣꯛꯈ꯭ꯔꯕ꯭ꯔꯥ ꯈꯟꯕꯅꯦ
ꯑꯣ ꯈꯪꯗꯦ ꯑꯟꯖꯂꯤ ꯃꯣꯏꯗ ꯍꯪꯉꯣ ꯃꯣꯏꯅ ꯈꯪꯅꯔꯝꯒꯅꯤ ꯇꯧꯏ ꯇꯧꯔꯝꯔꯣꯏ ꯑꯗꯨꯕꯨ ꯃꯤ ꯌꯥꯝꯗꯕ ꯃꯥꯜꯂꯦ ꯍꯟꯗꯛꯁꯦ
ꯑꯣ ꯃꯥꯜꯂꯦꯕ ꯏꯁꯇꯨꯗꯦꯟ ꯃꯣꯏꯒꯤ ꯌꯨꯅꯤꯐꯣꯔꯝꯗꯣ ꯎ ꯎ ꯗꯕ ꯀꯨꯏꯔꯦꯕ
ꯅꯣꯏꯁꯤ ꯅꯣꯏ ꯂꯩꯀꯥꯏꯒꯤ ꯁ꯭ꯀꯨꯜꯗ ꯑ ꯍꯥꯏꯕꯗꯤ ꯌꯥꯝꯅ ꯂꯥꯛꯂꯝꯒꯅꯤ
ꯑꯁ ꯍꯣꯏ ꯌꯥꯝꯃꯦ ꯑꯗꯨ ꯑꯣꯏꯔꯁꯨꯀꯣ ꯄ꯭ꯔꯣꯕ꯭ꯂꯦꯝ ꯌꯥꯝꯕꯅꯦ
ꯍꯣꯏ ꯅꯍꯥꯟꯗ ꯎꯗꯤ ꯎꯕ ꯍꯥꯏꯕꯗꯤ ꯑꯅꯧꯕ ꯁꯦꯝꯒꯠꯄ ꯃꯤꯁꯤꯡꯅꯁꯨ ꯀꯩ ꯍꯥꯏꯁꯤ ꯁꯤꯔꯥ ꯈꯪꯗꯦ ꯑꯗꯨꯝ ꯌꯦꯡꯅꯕꯗꯣ ꯎꯝ ꯑꯗꯨꯃꯥꯏꯅ ꯇꯧꯕꯅꯦꯕ
ꯇꯧꯋꯦ
ꯀ꯭ꯂꯥꯁꯇꯤ ꯀꯌꯥ ꯐꯥꯎꯔꯗꯣ ꯀ꯭ꯂꯥꯁ ꯊ꯭ꯔꯤ ꯐꯥꯎ ꯍꯥꯏꯕ꯭ꯔꯣ
ꯍꯣꯏ ꯀ꯭ꯂꯥꯁ ꯊ꯭ꯔꯤ ꯐꯥꯎ ꯂꯩꯌꯦ
ꯑꯗꯨ ꯅꯦꯛꯁꯌꯥꯔ ꯀ꯭ꯂꯥꯁ ꯐꯣꯔ ꯑꯃꯨꯛꯀ ꯑꯗꯨꯝ ꯆꯍꯤ ꯈꯨꯗꯤꯡꯒꯤ ꯀ꯭ꯂꯥꯁꯇꯣ ꯋꯥꯡꯈꯠ ꯋꯥꯡꯈꯠꯅꯤꯌꯦ
ꯍꯣꯏ ꯑ ꯀꯦꯖꯤꯒꯤꯁꯨ ꯀꯣ ꯀꯦꯖꯤꯒꯤ ꯏꯝꯄꯣꯔꯇꯦꯟ ꯌꯥꯝ ꯕꯥꯇꯣ ꯀ꯭ꯂꯥꯁ ꯋꯥꯟꯒꯤ ꯏꯝꯄꯣꯔꯇꯦꯟ ꯄꯤꯗ꯭ꯔꯦ ꯀ꯭ꯂꯥꯁ ꯋꯥꯟꯒꯤꯗꯤ ꯆꯦꯞꯇꯔ ꯆꯦꯞꯇꯔ ꯑꯗꯨꯝ ꯄꯥꯍꯜꯂꯦ ꯑꯗꯨꯒ ꯃꯣꯏꯅ ꯄꯥꯕꯗꯣ ꯄꯨꯂꯞ ꯂꯥꯛꯇꯦꯕ ꯈꯖꯤꯛꯇ ꯂꯥꯛꯄ
ꯑꯗꯨꯃꯥꯏꯅ ꯇꯧꯕꯅꯦ ꯑꯩ ꯅꯍꯥꯟ ꯑꯩ ꯁ꯭ꯀꯨꯜ ꯑꯩꯅ ꯇꯧꯕꯗꯣ ꯑꯗꯨꯒ ꯆꯞ ꯃꯥꯟꯅꯔꯦ ꯃꯣꯏ ꯁ꯭ꯀꯨꯜꯒꯤ ꯀꯩꯅꯣ ꯁꯦꯂꯦꯕꯁꯀ ꯃꯥꯟꯅꯔꯝꯒꯅꯤ ꯌꯥꯝꯕꯅꯦ ꯑꯗꯨꯒꯤ ꯇꯨꯉꯥꯟꯁꯨ ꯇꯨꯉꯥꯜꯂꯦ
ꯍꯣꯏ ꯑꯁ ꯏꯅꯥꯎ ꯅꯨꯄꯥꯗꯣ ꯌꯥꯝ ꯅꯨꯡꯁꯤꯕꯅꯦ ꯏꯅꯦ ꯑꯩꯅ ꯄꯥꯕꯗꯤ ꯌꯥꯝ ꯄꯥꯕꯅꯦ ꯑꯗꯣ ꯂꯥꯛꯄꯗꯤ ꯈꯖꯤꯛꯇ ꯂꯥꯛꯑꯦ ꯍꯥꯏꯌꯦ
ꯑꯗꯨꯃꯥꯏ ꯇꯧꯕꯅꯦ ꯍꯣꯏ ꯑꯗꯣ ꯑꯉꯥꯡꯁꯤꯡ ꯃꯣꯏꯗꯣ ꯃꯨꯛ ꯑꯤꯛ ꯑꯦꯛꯖꯥꯝꯒꯤ ꯃꯇꯝ ꯌꯧꯔꯗꯤ ꯅꯨꯡꯁꯨꯨ ꯅꯨꯡꯁꯤꯕ ꯑꯗꯨꯕꯨ ꯃꯣꯏꯕꯨ ꯈꯪ ꯈꯪꯍꯟꯗ꯭ꯔꯗꯤ ꯑꯃꯨꯛ ꯀꯩ ꯍꯥꯏꯗꯣꯏꯔꯥ ꯆꯥꯞꯇꯔꯗꯣ ꯄꯥꯁ ꯑꯣꯏꯕꯅꯤꯅꯀꯣ ꯁꯦꯂꯥꯕꯁꯇꯣ ꯑꯃꯨꯛ ꯑꯁ ꯄ꯭ꯔꯣꯕ꯭ꯂꯦꯝ ꯊꯣꯛꯀꯥꯅꯤ ꯃꯗꯨꯒꯤ
ꯑꯩꯈꯣꯏꯁꯨ ꯁꯦꯟ ꯖꯨꯁꯦꯞ ꯁ꯭ꯀꯨꯜ ꯀꯥꯕ ꯀꯥꯟꯗ ꯀꯣ ꯀ꯭ꯂꯥꯁ ꯐꯥꯏꯚ ꯐꯥꯎ ꯑꯗꯨ ꯑꯗꯨꯝ ꯀꯣꯏꯁꯟ ꯑꯟꯁꯔ ꯄꯤꯑꯦꯕ ꯀ꯭ꯂꯥꯁ ꯁꯤꯛꯁ ꯀꯥꯕ ꯃꯇꯝꯗꯗꯤ ꯄꯤꯗ꯭ꯔꯦ ꯑꯗꯨꯝ ꯑꯩꯈꯣꯏꯅ ꯁꯦꯝꯃꯒꯀꯣ ꯌꯥꯝ ꯋꯥꯕꯗꯣ
ꯑꯗꯨꯃꯥꯏ ꯇꯧꯕꯅꯦ ꯑꯗꯨꯅ ꯍꯦ